ꯆꯥꯛ ꯆꯔꯕꯣ꯫
ꯊꯣꯡꯗ꯭ꯔꯤꯌꯦ꯫
ꯊꯣꯡꯗ꯭ꯔꯤꯌꯦ꯫
ꯑꯥ꯫
ꯑꯁ ꯈꯔ ꯉꯟꯅ ꯆꯥꯎꯅꯦ꯫
ꯅꯪ ꯍꯛ ꯆꯥꯡꯗꯣ ꯁꯣꯛꯀꯅꯤꯕ꯫
ꯑꯦ꯫
ꯀꯩꯅꯣ ꯈꯔ ꯉꯥꯟ ꯆꯥꯎꯍꯥꯏꯔꯒ ꯅꯪꯅꯣꯛ꯫
ꯎꯝ꯫ ꯆꯥꯔꯅꯤ ꯊꯣꯡ ꯍꯦꯛ ꯊꯣꯡꯕ ꯂꯣꯏꯔꯒ ꯆꯥꯔꯅꯤꯕ ꯑꯗꯨꯏ꯫
ꯀꯅꯥꯅ ꯊꯣꯡꯕ꯭ꯔꯣꯗꯨ꯫
ꯕꯣꯁꯅ꯫
ꯕꯣꯁꯍꯥꯏꯗꯤ ꯅꯌꯥꯝꯕ꯫
ꯑꯩ ꯑꯩꯅꯤꯅꯦ꯫
ꯅꯪ ꯅꯪ ꯕꯣꯁ ꯍꯥꯏꯕ꯭ꯔꯅꯦ꯫
ꯑꯩꯕꯣꯁ ꯅꯠꯗ꯭ꯔꯗꯤ꯫
ꯅꯪ ꯕꯣꯁ ꯅꯠꯇ꯭ꯔꯗꯤ ꯑꯩꯅ ꯕꯣꯁ ꯑꯣꯏꯒꯦ ꯇꯧꯕ꯫
ꯅꯪꯅ ꯖꯤꯑꯣꯃꯦꯇ꯭ꯔꯤ ꯕꯣꯛꯁ ꯑꯩꯅ ꯕꯣꯁ꯫
ꯎꯝ꯫
ꯍꯜꯂꯛꯄ꯭ꯔꯣ ꯍꯧꯖꯤꯛꯅ ꯍꯧꯖꯤꯛꯅ ꯍꯜꯂꯛꯄ꯭ꯔꯕ꯫
ꯑꯁ ꯉꯁꯥꯏꯅ ꯍꯜꯂꯛꯑꯒ ꯆꯥꯛ ꯐꯥꯎ ꯆꯥꯕ ꯂꯣꯏꯔꯦꯗ꯫ ꯑꯩꯈꯣꯏꯗꯣ ꯉꯁꯤ ꯄ꯭ꯔꯣꯒ꯭ꯔꯥꯝ ꯂꯩꯕꯀꯣ꯫ ꯆꯥꯛ ꯆꯥꯃꯤꯟꯅꯅꯤꯡꯉꯥꯏ ꯄ꯭ꯔꯣꯒ꯭ꯔꯥꯝ ꯂꯩꯕ ꯑꯗꯨꯒꯤ꯫ ꯄꯨꯡ ꯃꯔꯤ ꯄꯨꯡ ꯃꯔꯤ ꯇꯥꯕ ꯍꯦꯛ ꯌꯨꯝ ꯆꯠꯈ꯭ꯔꯦ ꯫
ꯑꯥ꯫
ꯅꯪꯗꯤ ꯀꯧꯁꯨ ꯀꯧꯔꯛꯇꯦ꯫
ꯀꯅꯥꯕꯨ꯫
ꯑꯩꯕꯨ꯫
ꯀꯔꯤꯒꯤ ꯀꯧꯗꯣꯏꯕ ꯅꯪꯕꯨ꯫
ꯑꯗꯨ ꯂꯧ ꯁꯨꯕꯗ ꯋꯥꯔꯝꯃꯅꯤ ꯌꯨꯝ꯫
ꯑꯦ ꯑꯦ ꯑꯦ ꯑꯦ ꯑꯦ ꯑꯦ꯫ ꯏꯊꯧꯅꯠꯗꯦ ꯑꯩꯈꯣꯏꯗꯤ ꯏꯊꯧꯅꯠꯗꯕ ꯇꯧꯗꯦ꯫
ꯏꯁ꯫
ꯁꯤ ꯌꯥꯝ ꯆꯦꯟꯗꯕ ꯃꯥꯂꯦꯗ ꯅꯪꯁꯦ ꯎꯝ꯫
ꯃꯤꯅꯨꯡꯁꯤ ꯍꯥꯏꯕꯁꯦ ꯑꯩꯈꯣꯏꯗꯤ ꯈꯪꯗꯦ꯫
ꯑꯁꯦꯡꯕ
ꯍꯣꯏ
ꯍꯌꯦꯡ ꯋꯥꯏ
ꯑꯁꯦꯡꯕ ꯅꯠꯇꯕ ꯉꯥꯡꯕꯁꯨ ꯍꯩꯇꯦ ꯑꯩꯈꯣꯏꯗꯤ
ꯑꯁ ꯑꯗꯨ ꯑꯣꯏꯔꯒꯗꯤ ꯑꯩ ꯀꯩꯅꯣꯝ
ꯍꯥꯏꯌꯣ ꯍꯥꯏꯌꯣ ꯇꯥꯔꯤ ꯇꯥꯔꯤ
ꯍꯌꯦꯡꯁꯦ ꯀꯣ
ꯑꯣ
ꯍꯌꯦꯡꯁꯦ ꯑꯥꯔꯖꯦꯟꯇꯤꯅꯥꯒ ꯀꯩꯅꯣ ꯂꯩꯕꯅꯦꯕ ꯕꯣꯜ ꯁꯥꯅꯅꯤꯉꯥꯏ ꯑꯗꯨ ꯑꯥꯔꯖꯦꯟꯇꯤꯅꯥꯅ ꯉꯝꯃꯗꯤ ꯑꯩꯅ ꯍꯥꯏꯕ ꯈꯨꯗꯤꯡ ꯅꯪ ꯌꯥꯕ ꯉꯝꯒꯗ꯭ꯔꯥ
ꯑꯦ ꯀꯔꯤꯒꯤ ꯑꯩꯅ ꯌꯥꯒꯦ ꯍꯥꯏꯕꯁꯨ ꯅꯠꯇꯦ
ꯑꯦ ꯑꯗꯨ ꯅꯪ ꯔꯣꯅꯥꯜꯗꯣꯕꯨ ꯁꯞꯄꯣꯔꯠ ꯇꯧꯕ ꯅꯠꯇ꯭ꯔꯣ
ꯅꯁꯥꯅ ꯕꯦꯠꯇꯤꯡ ꯇꯧꯔ ꯅꯁꯥꯅ ꯑꯗꯨꯃꯥꯏꯅ ꯇꯧꯅꯤ ꯍꯥꯏꯕꯗꯤ ꯀꯥꯏꯗ꯭ꯔꯣ
ꯑꯩꯅ ꯍꯣꯏ ꯍꯥꯏꯕꯁꯨ ꯅꯠꯇꯦ ꯅꯃꯥꯏꯗꯣ ꯅꯃꯥꯏꯗꯣ ꯀꯗꯥꯏ
ꯑꯩꯒꯤ ꯃꯥꯏꯗꯣ ꯌꯣꯠ ꯊꯝꯕꯀꯣ
ꯎꯝ ꯌꯣꯠ ꯊꯝꯕ ꯉꯥꯛꯇꯅꯦ ꯍꯧꯖꯤꯛ ꯀꯥꯟ ꯅꯨꯄꯥꯁꯤꯡꯁꯦ
ꯍꯧꯖꯤꯛ ꯀꯥꯟ ꯅꯨꯄꯥꯁꯤꯡꯁꯦ ꯀꯥꯏꯅ
ꯎꯝ ꯆꯨꯝꯕꯅꯦ ꯉꯁꯥꯏꯁꯨ ꯅꯨꯄꯥ ꯑꯃꯅ ꯑꯗꯨꯃꯥꯏꯅ ꯍꯥꯏꯔꯛꯑꯦꯕ ꯑꯗꯨꯒꯤ ꯍꯥꯏꯕꯅꯤꯗ
ꯑꯁꯁ
ꯅꯃꯥꯏ ꯌꯥꯝ ꯅꯃꯥꯏ ꯏꯀꯥꯏꯗ꯭ꯔꯣ ꯑꯩꯅ ꯑꯩꯅꯀꯣ ꯃꯉꯣꯟꯗ ꯆꯩꯕꯤꯕ ꯅꯃꯥꯏꯗꯨ ꯏꯀꯥꯏꯗ꯭ꯔꯣ ꯍꯥꯏꯅ ꯃꯥꯅ ꯑꯗꯨꯝꯃꯥꯏ ꯍꯥꯏꯔꯛꯄ
ꯑꯩꯕꯨꯗꯤ ꯆꯩꯕꯤ ꯆꯩꯕꯤꯗꯦ ꯑꯩꯕꯨꯗꯤ ꯅꯨꯡꯁꯤ ꯃꯥꯜꯂꯤ
ꯍꯧꯅꯤ ꯍꯧꯖꯤꯛꯇꯤ ꯍꯧꯔꯅꯤ
ꯍꯧꯖꯤꯛꯗꯤ ꯑꯩꯁꯨ
ꯌꯥꯝ ꯌꯥꯝ ꯁꯥꯊꯤꯕ ꯃꯥꯜꯂꯤꯀꯣ
ꯀꯩꯅꯣ ꯁꯥꯊꯤꯗ꯭ꯔꯗꯤ ꯁꯥꯊꯤꯕ ꯃꯤ ꯅꯦ ꯑꯁꯤꯒꯨꯝꯕ ꯋꯥꯅꯦ ꯁꯥꯊꯤꯗꯔꯗꯤ ꯅꯨꯄꯥꯕꯨ ꯁꯨꯃꯥꯏꯅ ꯈꯨꯝꯕꯤꯒꯔ ꯅꯠꯇ꯭ꯔꯣ
ꯆꯨꯝꯃꯦ ꯆꯨꯝꯃꯦ ꯑꯩꯗꯤ ꯅꯪꯕꯨ ꯌꯥꯝ ꯀꯤꯔꯦꯕꯣ
ꯑꯦ ꯑꯗꯨꯒꯤ ꯕꯣꯁ ꯑꯣꯏꯅ ꯀꯧꯕ
ꯑꯣꯀꯦ ꯕꯣꯁ ꯍꯥꯏꯅ ꯀꯧꯔꯒꯦꯀꯣ ꯑꯁ ꯑꯩꯈꯣꯏꯔꯣꯝꯗꯤ ꯅꯨꯡꯁꯤꯠ ꯌꯥꯝ ꯁꯤꯠꯂꯦ ꯍꯧꯖꯤꯛꯁꯦ
ꯅꯨꯡꯉꯥꯏꯔꯝꯅꯤꯅ ꯑꯗꯨꯗꯤ ꯌꯥꯝ ꯐ꯭ꯔꯦꯁ ꯑꯣꯏꯔꯝꯅꯤꯅꯦ ꯐꯖ ꯅꯥꯟꯅ ꯏꯔꯨꯔꯒ ꯆꯥꯛ ꯄꯨꯛ ꯊꯟꯅ ꯆꯥꯔꯒ ꯂꯝꯕꯤꯗ ꯅꯨꯡꯁꯤꯠ ꯌꯥꯝ ꯀꯜꯂꯒ ꯆꯠꯄꯗꯣ
ꯎꯝ ꯀꯪꯕꯒꯤ
ꯅ ꯅꯦꯠꯋꯥꯛꯁꯨ ꯅꯨꯡꯉꯥꯏꯇ ꯃꯥꯜꯂꯤꯅꯦ ꯑꯣ ꯇꯥꯏ ꯇꯥꯏ
ꯑꯗꯨꯀꯣ
ꯑꯣ
ꯗꯣ
ꯎꯝ
ꯆꯥꯛꯄꯨꯗꯤ ꯌꯥꯝ ꯆꯥꯏ ꯑꯗꯨ ꯑꯣꯏꯔꯁꯨ ꯅꯨꯡꯁꯤꯠ ꯀꯟꯃꯟꯕꯒꯤ ꯑꯩꯕꯨꯗꯤ ꯄꯨꯒꯦ ꯇꯧꯔꯦꯕ
ꯑꯧ ꯆꯨꯝꯃꯦ ꯆꯨꯝꯃꯦ ꯍꯣꯏ ꯀꯥꯡꯃꯥꯟꯕꯤꯒꯤꯀꯣ ꯄꯥꯏꯠ ꯄꯥꯏꯊꯣꯛꯑꯅꯤꯀꯣ ꯄꯥꯏꯗꯤ ꯈꯪꯈ꯭ꯔꯦ
ꯉꯅꯥ ꯈꯪ ꯄꯥꯏꯔꯛꯑꯒ ꯅꯣꯏꯗ ꯄꯥꯏꯔꯛꯑꯗꯤꯦ
ꯑꯩꯅ ꯑꯃꯨꯛ ꯀꯧꯕꯤꯕ ꯇꯥꯕ ꯑꯩ ꯈꯣꯡꯅꯥ ꯀꯧꯕꯧꯈꯤꯕ ꯇꯥꯕ
ꯍꯣꯏꯅꯦ ꯅꯪꯗꯤ ꯀꯥꯎꯁꯨ ꯀꯥꯎꯗꯧ ꯃꯥꯜꯂꯦ
ꯍꯣꯏꯗ ꯀꯥꯎꯗꯗꯤꯦ ꯑꯩꯈꯣꯏꯗꯤ ꯍꯥꯏ ꯑꯩꯈꯣꯏꯗꯤꯀꯣ
ꯎꯝ
ꯀꯧꯔꯣꯏꯗꯕ ꯊꯕꯛꯄꯕꯨꯗꯤ ꯆꯤꯟꯅꯥꯏꯗꯦꯕ ꯑꯗꯨꯒꯤ ꯀꯧꯒꯦ ꯍꯥꯏꯔꯗꯤ ꯀꯧꯔꯅꯤ
ꯑꯣ ꯑꯩꯒꯤ ꯃꯥꯏꯗ ꯀꯥꯎꯗꯣꯏꯔ ꯅꯠꯇ꯭ꯔꯒ ꯑꯩꯒꯤ ꯊꯨꯟꯗ ꯀꯥꯎꯗꯣꯏꯔ
ꯌꯥꯏ ꯑꯃ ꯑꯗꯤ ꯌꯥꯏ ꯅ ꯀꯕꯁꯨ ꯌꯥꯏ
ꯑꯗꯨꯒ ꯔꯣꯅꯥꯜꯗꯣꯒꯤ ꯇ ꯇ ꯁꯤ ꯍꯥꯏꯅꯤꯡꯉꯥꯏ
ꯁꯨꯡꯉꯦ
ꯅꯪꯁꯦ ꯋꯥ ꯉꯥꯡꯕꯤꯔꯗꯤ ꯅꯪꯒꯤ ꯃꯤꯠꯇ ꯑꯗꯨꯝ ꯎꯕ ꯃꯥꯜꯂꯦꯀꯣ ꯋꯥꯈꯜ
ꯍꯣꯏ ꯍꯣꯏ
ꯌꯥꯏ ꯌꯥꯏ
ꯅꯪꯅ ꯑꯣꯔꯦꯖ ꯃꯥꯕꯤꯌꯦꯀꯣ
ꯑ ꯍꯔꯥꯎ ꯍꯔꯥꯎꯗꯨꯗ ꯅ ꯑꯃ ꯉꯥꯛꯇ ꯅꯠꯇꯦ ꯐꯗꯤ
ꯅꯪ ꯍꯔꯥꯎꯐꯝ ꯊꯣꯛꯇꯦ ꯏꯕꯨꯡꯉꯣ
ꯀꯩꯒꯤꯅꯣ ꯅꯪꯅ ꯁꯨꯃꯥꯏꯅ ꯍꯥꯏꯔꯛꯄꯗꯣ ꯑꯩꯗꯤ ꯌꯥꯝ ꯍꯔꯥꯎꯅꯤꯅꯦ
ꯑꯁꯪ ꯑꯁꯪꯕ ꯍꯥꯏꯕꯤꯕꯅꯤꯅꯦ
ꯎꯝ
ꯑꯩꯈꯣꯏꯗꯤ ꯅꯨꯄꯥ ꯊꯤꯈ꯭ꯔꯦ ꯈꯪꯗ꯭ꯔꯣ ꯑꯩ ꯅꯍꯥꯛ ꯅꯍꯪꯨ ꯍꯥꯏꯕꯤꯗ꯭ꯔꯣ
ꯍꯥꯏ ꯍꯥꯏꯌꯦ ꯅꯍꯥꯟ ꯆꯍꯤ ꯀꯨꯟꯊ꯭ꯔꯥ ꯁꯨꯔꯦ ꯍꯥꯏꯕꯗꯣ ꯎꯝ ꯑꯩꯁꯨ ꯅꯨꯄꯤ ꯊꯤꯈ꯭ꯔꯦ ꯑꯩꯒꯤ ꯅꯨꯄꯤꯒ ꯍꯧꯖꯤꯛ ꯐꯣꯟ ꯁꯥꯟꯅꯔꯤ
ꯑꯗꯨꯗꯤ ꯅꯪ ꯐꯣꯟ ꯑꯅꯤ ꯄꯥꯏꯕ꯭ꯔꯣ
ꯍꯣꯏ
ꯐꯣꯟ ꯑꯅꯤ ꯄꯥꯏꯔꯝꯅꯦ ꯑꯗꯨꯗꯤ
ꯎꯝ
ꯇ
ꯑꯖꯨ ꯀꯣ
ꯑꯣ
ꯍꯌꯦꯡꯁꯦ ꯅꯪ ꯁꯪꯉꯗꯤ ꯑꯩ ꯀꯩꯅꯣ ꯃꯍꯥꯛꯀꯤꯒꯤ ꯀꯣꯏꯕ ꯆꯠꯁꯤꯔꯥ
ꯀꯥꯏꯔꯤ ꯅꯪ ꯑꯗꯨꯗꯤ ꯅ ꯏ ꯀꯥꯏꯗ꯭ꯔꯣ
ꯄꯥꯂ ꯍꯦ
ꯀꯔꯤ ꯆ ꯑꯁꯦ ꯀꯥꯏ ꯅ ꯀ ꯅꯪꯒꯤ ꯄꯨꯟꯁꯤꯗ ꯑꯩꯒꯤ ꯆꯥꯛꯄ ꯅꯪꯒꯤ ꯄꯨꯟꯁꯤꯗꯅꯦ ꯑꯩꯒꯤ ꯆꯅ ꯁ ꯐꯉꯦ
ꯑꯦꯁ ꯌꯥꯔꯦꯍꯦ ꯑꯗꯨꯃꯛꯇꯤ ꯍꯥꯏꯅꯨꯗ
ꯉꯁꯦꯡꯕꯅꯤꯅꯦ ꯀꯩꯅꯣ ꯅꯣꯏꯅ ꯀꯣꯏꯕ ꯆꯠꯁꯔ ꯑꯩꯈꯣꯏ ꯍꯦꯛꯇ ꯌꯥꯒꯗꯕꯒꯤ ꯇꯥꯏꯞꯇ
ꯑꯗꯨ ꯑꯩ ꯍꯦꯛꯇ ꯌꯥꯋꯣ ꯍꯥꯏꯕꯗꯤ ꯅꯠꯇꯦꯅ
ꯍꯛꯇ ꯍꯦꯛꯇꯨꯁꯨ ꯌꯥꯔꯣꯏ ꯀꯣꯟꯅꯁꯨ ꯌꯥꯔꯔꯣꯏ
ꯄꯨꯟꯁꯤꯒꯤ ꯁꯨꯡꯌꯥ ꯌꯥꯔꯔꯣꯏ
ꯌꯥꯔꯣꯏ
ꯀꯩꯒꯤꯅꯣꯕꯣ ꯅꯪ ꯅꯪ ꯄꯣꯛꯄ ꯅꯨꯃꯤꯠꯇ ꯟ ꯇꯎ ꯃꯥꯂꯦꯒꯣ ꯃꯅꯤ
ꯑꯩ ꯑꯩ ꯄꯣꯛꯄꯗꯣ ꯃꯤꯠꯇ ꯍꯣꯏ ꯑꯗꯣꯅꯦ
ꯅꯪꯁꯦ ꯋꯥꯈꯜ ꯌꯥꯝ ꯂꯦꯄꯃ ꯂꯦꯕꯝ
ꯍꯅ
ꯌꯥꯏ ꯌꯥꯏ ꯍꯧꯖꯤꯛ ꯈꯛꯇꯪ ꯈꯪꯉꯦ ꯅꯪ ꯑꯩꯕꯨ ꯅꯨꯡꯁꯤ ꯍꯥꯏꯕꯗꯣ ꯍ ꯌꯥꯕꯅꯦ
ꯌꯥꯏ ꯌꯥꯏ
ꯑꯩ ꯆꯥꯛ ꯆꯥꯔꯤꯉꯩꯗꯀꯣ ꯏꯁꯤꯡ ꯑꯝꯇ ꯊꯥꯛꯛꯇ꯭ꯔꯤ ꯉꯁꯤꯒꯤꯁꯦ
ꯊꯥꯛꯄꯤꯔꯛꯑꯗ꯭ꯔꯣ ꯏꯁꯤꯡ ꯄꯤꯔꯛꯇ꯭ꯔꯣ ꯃꯣꯏꯅ
ꯅꯪꯅꯕꯨ ꯄꯤꯔꯛꯇ꯭ꯔꯗꯤ ꯊꯛꯑꯣꯏꯅ ꯉꯥꯏꯔ ꯂꯩꯕꯅꯤꯅꯦ
ꯑꯣ ꯑꯗꯨꯁꯨ ꯊꯥꯅ ꯄꯨꯟꯁꯤ ꯑꯣꯏꯅ ꯑꯣꯏꯅꯁꯨ ꯊꯥꯅ
ꯏꯁꯤꯡ ꯌꯥꯎꯗ꯭ꯔꯦꯗꯤ
ꯄꯨꯟꯁꯤꯒꯤ ꯑꯣꯏꯅꯅꯦ ꯏꯁꯤꯡ ꯏꯁꯤꯡ ꯊꯥꯛꯇꯅ ꯍꯤꯡꯕ ꯑꯣꯏꯁꯅꯨꯅ ꯆꯥꯛ ꯊꯨꯝꯕ ꯍꯧꯔꯒꯦ
ꯍꯥꯥ
ꯑ ꯀꯩꯁ ꯅꯠꯇꯦ
ꯑꯩꯈꯣꯏꯗꯤꯀꯣ ꯑꯣꯛꯁꯥ ꯆꯥꯏ ꯉꯁꯤꯁꯦ ꯅꯪ ꯑꯣꯁꯥ ꯌꯥꯝ ꯆꯥꯅꯤꯡꯉꯤ ꯍꯥꯏꯗ
ꯍꯣꯏ ꯅꯪ ꯀꯅꯥꯅ ꯍꯥꯏꯕꯤꯕ ꯑꯩꯅ ꯑꯩꯅ ꯆꯥꯅꯤꯡꯕ ꯈꯨꯗꯤꯡ ꯈꯪꯉ ꯈꯪꯉꯩꯅ ꯅꯥꯡꯖꯩ
ꯈꯪꯗ꯭ꯔꯗꯤ ꯅꯪꯒꯤ ꯋꯥꯈꯜꯗ ꯑꯩꯅ ꯐꯖꯅ ꯈꯪꯕꯅꯤꯅ
ꯑꯩ ꯑꯣꯛꯁꯥ ꯆꯥꯗꯦ
ꯅ ꯆꯤꯊꯕ ꯍꯣꯏ ꯅ ꯆꯤ
ꯆꯥꯗꯦ ꯆꯥꯗꯦ ꯆꯥꯗꯦ
ꯀꯩꯒꯤꯅꯣ
ꯆꯥꯅꯤꯡꯗꯕ ꯑꯦꯂꯔꯖꯤ ꯂꯩꯌꯦꯕ ꯑꯗꯒꯤ
ꯌꯥꯝ ꯃꯥꯂꯦꯕꯣ
ꯑꯦ ꯊꯥꯖꯗ꯭ꯔꯤ ꯇꯣꯛꯑꯣ ꯀꯩꯅꯣ
ꯊꯥꯖꯩꯗ ꯊꯥꯖꯩꯗ
ꯐꯖꯔꯣꯏ ꯑꯩ ꯐꯪꯅꯤꯡꯉꯦꯕꯁꯨ ꯃꯥꯡꯅꯤꯡꯉꯦ ꯂꯩꯕꯁꯨ ꯅꯠꯇꯦ ꯇꯣꯡꯅꯤꯡꯉꯦ ꯂꯩꯕꯁꯨ ꯅꯠꯇꯦ ꯑ
ꯃꯔꯥꯡꯗ
ꯑꯣ
ꯑꯩꯒꯤ ꯃꯪꯗ ꯅꯪ ꯎꯕ ꯋꯥꯅꯤꯗ
ꯑꯣ ꯑꯣꯏꯔꯝꯅꯦ ꯀꯃꯥꯏꯅ ꯇꯧꯕ ꯆꯥꯛꯇꯣ
ꯅꯪꯗꯣ ꯑꯗꯨꯝ ꯀꯣꯂꯦꯖꯀꯤ ꯒꯦꯠꯇ ꯑꯗꯨꯝ ꯂꯦꯞꯄ ꯂꯩꯕꯀꯣ ꯑꯩꯅ ꯒꯥꯔꯤ ꯊꯧꯔꯛꯑꯀꯥꯟꯗ ꯅꯪꯅ ꯊꯤꯟꯕꯤꯌꯣ ꯁꯤꯐꯥꯎ ꯈꯇꯪ ꯍꯥꯏꯕ ꯣꯏ ꯑ ꯑ ꯇꯥꯕ꯭ꯔꯥ
ꯃꯥꯟ ꯊꯤꯟꯗꯤ
ꯑꯗꯨ ꯊꯤꯟꯗꯤ ꯊꯤꯟꯕꯅꯦꯕꯀꯣ ꯌꯧꯔꯛꯑꯀꯥꯟꯗ ꯂꯩꯔꯝꯗꯕ ꯋꯥꯅꯦ ꯒꯥꯔꯤ
ꯊꯤꯟꯕꯤꯌꯣ ꯍꯥꯏꯅ ꯀꯧꯕꯧꯕ ꯑꯗꯨꯅ ꯊꯤꯟꯕꯤꯒꯦ ꯇꯧꯔ ꯑꯃꯨꯛ ꯀꯔꯤ ꯂꯩꯔꯝꯗꯕ
ꯅꯠꯇꯦ ꯅꯪ ꯇꯣꯡꯉꯒ ꯑꯗꯨꯝ ꯊꯤꯟꯕꯅꯦꯕꯀꯣ
ꯑꯣ ꯑꯣ
ꯅꯣꯏ ꯌꯨꯝ ꯌꯧꯔꯀꯥꯟꯗ ꯑꯣ ꯑꯃꯨꯛ ꯅꯪ ꯂꯩꯔꯝꯗꯕ
ꯑꯣ ꯑꯗꯨꯅꯦ ꯑꯁꯦꯡꯕꯗꯁꯨ ꯑꯗꯨꯃꯥꯏꯅ ꯇꯧꯕꯅꯤ ꯑꯩꯗꯤ
ꯑꯁꯦꯡꯕ ꯑꯁ ꯑꯁꯦꯡꯕꯗꯁꯨ ꯅꯪ ꯑꯩꯕꯨꯤꯟ ꯊꯤꯟꯕꯤꯌꯨ ꯍꯥꯏꯔꯛꯀꯦ ꯑꯗꯤ
ꯍꯥꯏꯗꯤ ꯃꯪꯕꯨꯗꯣ
ꯀꯕꯤꯗ ꯅꯣꯏ ꯎꯝ ꯅ ꯀꯂꯦꯖꯗ ꯍꯥꯏꯔꯝꯒꯤꯒꯦꯌꯥꯇ
ꯊꯥꯛꯑꯣ ꯂꯥꯛꯑꯣ
ꯐꯨꯔꯤꯠ ꯑꯃꯨꯕ ꯍꯥꯞꯄꯒꯀꯣ ꯑꯗꯨꯒ
ꯇꯤꯡ ꯍꯥꯄꯣꯗ ꯇꯤꯡ ꯍꯥꯄꯣ ꯇꯤꯡ
ꯏ ꯅꯪꯁꯤꯗꯤꯦ
ꯅꯪ ꯑꯃꯨꯕ ꯍꯥꯞꯕꯗꯤ ꯑꯩ ꯈꯪꯉꯔꯣꯏꯕ ꯃꯤ ꯃꯤ ꯑꯌꯥꯝꯕ ꯑꯃꯨꯕ ꯑꯗꯨꯝ ꯍꯥꯞꯄꯗꯨꯗꯤ ꯅꯨꯄꯥꯁꯦ ꯍꯥꯏ ꯑꯗꯨꯒꯤꯅꯦ ꯄꯤꯡ ꯍꯥꯄꯣꯑꯣ
ꯑꯁ ꯑꯩꯗꯣ ꯃꯦꯁꯤ ꯃꯦꯁꯤ ꯍꯥꯏꯅ ꯊꯥꯔꯒꯅ ꯂꯦꯞꯄꯅꯤ ꯋꯥꯔꯧꯅꯨ
ꯑꯣ ꯍꯧꯖꯤꯛꯀꯥꯟꯗꯤ ꯋꯥꯔꯜ ꯀꯥꯞꯅꯤꯅ ꯃꯦꯁꯤ ꯍꯥꯏꯅ ꯊꯥꯕ ꯃꯤꯁꯨ ꯌꯥꯝꯃꯅꯤ
ꯃꯁꯤꯒꯤ ꯅꯨꯄꯤꯁꯦ ꯎꯝ
ꯍꯤ
ꯂꯨꯆꯤꯡ ꯌꯥꯝꯀꯥꯟ ꯂꯩꯦ ꯑꯗꯨꯕꯨ
ꯑꯩ ꯎꯆꯤ ꯌꯥꯝꯨ ꯀꯝꯕ꯭ꯔꯥꯅꯦ ꯃꯤ ꯈꯨꯗꯤ ꯃ ꯃꯤ ꯈꯨ ꯃ ꯑꯩꯁꯦ ꯑꯩ ꯑꯁꯤ ꯑꯁꯤꯗ ꯆꯪꯉꯒ ꯇꯥꯏꯇ ꯑꯃ ꯐꯪꯈ꯭ꯔꯦ ꯍꯧꯖꯤꯛꯇꯤ
ꯎꯝ ꯅꯪꯒꯣ ꯅꯪꯪ ꯌꯥꯝ ꯇꯧꯅꯨꯒ ꯅꯪ
ꯑꯩ ꯑ
ꯃꯩ ꯂꯥꯛꯄ꯭ꯔꯥ
ꯍꯣꯏ ꯂꯥꯛꯦ ꯁ ꯂꯣꯏꯕꯥꯛ ꯆꯥꯏꯉ ꯊꯣꯡꯝꯕꯣꯔꯒꯦ
ꯍꯥꯥ
ꯍꯦꯛ ꯂꯣꯏꯕꯒꯅꯦ ꯆꯥꯛ ꯌꯦꯟꯁꯥꯡ ꯊꯣꯡꯕ ꯍꯧꯔꯒꯦ ꯍꯥꯏꯕꯅꯤꯗ
ꯑꯗꯨꯀꯣ
ꯑꯣ
ꯀꯩ ꯌꯦꯟꯁꯥꯡ ꯊꯣꯡꯗꯩꯅꯣ
ꯌꯦꯟ ꯁꯥꯥꯕꯒꯦ
ꯆꯁ
ꯅꯣꯏꯕꯨꯣ ꯑꯣꯛ ꯆꯥꯔꯒ ꯑꯩꯈꯣꯏꯟ ꯆꯥꯕ ꯉꯝꯗ꯭ꯔꯗꯤ ꯂꯣꯏꯔꯔꯦ ꯑꯗꯨꯅ
ꯑꯗꯨ ꯑꯗꯨꯟꯅꯦ
ꯍꯥꯏꯣꯏꯗꯤ ꯑꯣꯛ ꯑꯣꯛ ꯆꯥꯗꯕꯅꯤꯅ ꯑꯣꯛꯇꯤ ꯆꯥꯕ ꯉꯝꯗ꯭ꯔꯦ ꯑꯗꯨꯅ
ꯌꯦꯟ ꯍꯥꯏꯁꯦ ꯕ꯭ꯔꯣꯏꯂꯔ ꯑꯣꯏꯕ꯭ꯔꯥ ꯅꯠꯇ꯭ꯔꯒ
ꯂꯣꯀꯦꯜ ꯂꯣꯀꯦꯜ ꯈꯨꯟꯗꯒꯤ ꯄꯨꯔꯛꯄ
ꯁꯃꯁ ꯀꯁ ꯐ ꯑꯣꯏꯅ
ꯆꯟꯕꯔꯥꯅꯦ
ꯍꯣꯏ
ꯀꯥꯡ ꯀꯥꯡꯁꯣꯏ ꯀꯥꯡꯁꯣꯏ ꯊꯣꯡꯉꫭꯕ
ꯎꯝ ꯆꯝꯐꯨꯠ ꯐꯨꯜꯡꯠꯂꯣ ꯑꯗꯨꯗꯤ
ꯑꯣ ꯑꯣ ꯍꯥꯎꯗꯦꯗ
ꯅꯪꯅꯕꯨ ꯊꯣꯡꯉꯛꯏꯗꯤ ꯂꯣꯏꯅ ꯍꯥꯎꯕꯅꯤꯗ ꯑꯩꯗꯤ
ꯑ ꯅꯪ ꯆꯥꯔ ꯃꯅꯤ